ꯑꯣ ꯇꯥꯏ
ꯎꯝ ꯀꯅꯥ ꯅꯝꯕꯣꯁꯤꯅ
ꯂꯨꯀꯦꯟꯒꯤ
ꯇꯥ ꯂꯨꯀꯦꯟꯒꯤꯔꯣ
ꯎꯝ
ꯅꯪꯅ ꯄꯥꯏꯈꯠꯂꯛꯑꯕ ꯃꯥꯏ ꯐꯣꯟꯁꯦ꯫
ꯅꯠꯇꯦ ꯑꯩꯉꯣꯟꯗ ꯑꯦꯀꯥꯎꯟ ꯍꯥꯞꯆꯤꯟꯕꯅꯦ ꯃꯥꯏ ꯐꯣꯟꯗꯣ ꯌꯥꯗꯦꯅ꯫ ꯉꯔꯥꯡ ꯃꯥꯁꯨ ꯀꯥꯡꯒꯤ ꯃꯃꯥꯟꯅꯕ ꯊꯥꯏꯅ ꯉꯩ ꯃꯃꯥꯟꯅꯕ ꯀꯣꯏ ꯆꯠꯂꯨꯕꯅꯤ꯫ ꯄꯩꯔꯒ ꯍꯜꯂꯛꯑꯝꯗꯧ ꯃꯜꯂꯦ꯫
ꯊꯦꯡꯅꯗ꯭ꯔꯣ ꯍꯜꯂꯛꯄꯒꯤ꯫
ꯊꯦꯡꯅꯗꯔꯗꯤ ꯉꯔꯥꯡ ꯉꯟꯅ ꯇꯨꯝꯃꯦꯗ ꯋꯥꯈꯜ ꯅꯨꯡꯉꯥꯏꯃꯟꯗꯕꯒꯤ ꯏꯁꯩ ꯇꯥꯔꯒ꫰꫰
ꯋꯈꯜ ꯅꯨꯡꯉꯥꯏꯔꯗ꯭ꯔ ꯏꯁꯩ ꯁꯥꯛꯑꯒ ꯇꯨꯝꯒꯗꯕꯅꯦ ꯁꯥꯛꯑꯝꯃꯒ ꯋꯥꯜꯂꯒ꯫
ꯎꯝ ꯎ ꯉꯔꯥꯡ ꯅꯣꯡꯒ ꯇꯕꯗꯣ
ꯎꯝ
ꯑꯗꯨꯗ ꯑꯩꯈꯣꯏ ꯑꯥ ꯃꯊꯛ ꯔꯨꯞ ꯇꯣꯞꯇ ꯀꯥꯔꯒ ꯀꯔꯦ ꯅꯣꯡ ꯃꯔꯛꯇꯒ ꯈꯨꯠꯀ ꯇꯤꯡꯊꯣꯛꯑꯒ ꯂꯦꯞꯄ ꯂꯩꯕꯅꯤ꯫ ꯑꯣ ꯑꯣꯈꯥꯛ ꯇꯥꯏꯕꯨ
ꯑꯣꯖꯥ ꯄꯥꯏꯊꯦꯛꯇ꯭ꯔꯣ
ꯍꯥꯥ
ꯃꯆꯥ ꯄꯥꯏꯗ꯭ꯔꯕ ꯉꯔꯥꯡ
ꯄꯥꯏꯗ꯭ꯔꯦꯗ ꯉꯔꯥꯡ ꯃꯆꯥ ꯍꯥꯢꯕꯨ ꯍ ꯉꯍꯟꯒꯤ ꯇꯪꯈꯥꯏ ꯑꯃ ꯂꯩꯅ ꯗꯤꯁꯄꯣꯗꯒ ꯍꯩꯗꯕꯤ ꯑꯗꯨꯝ ꯊꯥꯡꯒꯠ ꯊꯥꯡꯒꯠꯂꯒ ꯂꯩꯕꯅꯦ ꯑ ꯑ ꯊꯥꯡꯒ ꯊꯥꯛꯒꯠꯂꯒ ꯑꯗꯨꯝ ꯇꯧꯔꯦ꯫
ꯇꯪꯈꯥꯏ ꯑꯗꯨꯝ ꯅꯊꯟ ꯊꯥꯛꯆꯤꯜꯂꯦ ꯑꯗꯨꯝ
ꯎꯝ ꯏꯊꯟꯗ ꯑꯗꯨꯝ ꯇꯪꯈꯥꯏꯗ ꯗꯤꯁꯄꯣꯒ ꯌꯥꯎꯗ꯭ꯔꯦꯗ ꯌꯦꯟ ꯌꯦꯟ ꯃꯇꯨꯝ ꯑꯅꯤ ꯃꯨꯛ ꯌꯦꯟ ꯀꯥꯡꯁꯣꯏ ꯇꯧꯌꯦ꯫ ꯑꯗꯨ ꯇꯧꯔꯒ ꯇꯔꯀ ꯉꯔꯥꯡ ꯈꯨꯀꯞ ꯊꯤꯈ꯭ꯔꯦ ꯑꯩ
ꯀꯩꯗꯧꯗꯅ ꯀꯔꯤ ꯅꯤꯡꯖꯤꯡ ꯉꯥꯛꯇꯅ ꯑꯃꯨꯛ ꯀꯥꯄꯨꯔꯤꯅꯣ ꯑꯃꯨꯛ
ꯋꯥꯈꯟꯅꯨꯡꯉꯥꯏ ꯃꯟꯗꯗꯅ ꯀꯩꯁꯨ ꯅꯤꯡꯁꯡꯗꯦꯗ ꯑꯗꯨꯝ ꯋꯈꯜ ꯅꯨꯉꯥꯏ ꯌꯨ ꯊꯛꯅꯕ ꯃꯔꯝ ꯊꯤꯕꯗꯨꯅꯤꯗ
ꯋꯥꯈ ꯅꯨꯡꯉꯥꯏꯇꯕꯩꯅꯦ ꯍꯥꯏ ꯌꯥꯅꯕ
ꯑ ꯀꯔꯤꯒꯤꯅꯦ ꯍꯥꯏꯔ ꯑꯩ ꯑ ꯅꯣꯡꯁꯤꯅ ꯀꯃꯥꯏꯅ ꯇꯧꯅꯣ ꯈꯪꯗꯦ ꯄꯨꯔꯥ ꯁꯥꯏꯀꯣꯜ ꯂꯥꯛꯄꯁꯦ ꯃꯉꯥꯏꯔ ꯄꯨꯔꯥ ꯌꯨꯝꯕꯁꯦ ꯐꯛꯒ ꯐꯨ ꯄꯨ ꯃꯩ ꯇꯥꯔꯞꯇꯔꯦ ꯃꯩ ꯊꯥꯔꯛꯇꯣꯏꯁꯦ꯫
ꯅꯣꯡ ꯆꯠꯂꯤꯕ ꯍꯧꯖꯤꯛ ꯇꯥꯔꯤꯕꯣ
ꯑꯁ ꯈꯤꯇꯪ ꯈꯤꯇꯪ ꯇꯞ ꯇꯞꯅ ꯀꯨꯛ ꯀꯨ ꯀꯨ ꯇꯧꯕꯗꯨꯅꯦꯃꯦ꯫
ꯎꯝ ꯑꯩꯣꯏ ꯂꯣꯏꯁꯤꯟꯈ꯭ꯔꯦ ꯅꯣꯡ ꯇꯥꯒꯗ꯭ꯔꯥ
ꯅꯣꯡꯅꯦꯅ ꯀꯥꯏꯗꯒꯤ ꯑꯗꯨꯝ ꯇꯞꯅ ꯇꯞꯅ ꯑꯗꯨꯝ ꯇꯥ ꯗꯤꯟꯗ ꯑꯗꯨꯝ ꯌꯩꯔꯕꯃꯤꯅ ꯑꯗꯨꯏ ꯃꯈꯣꯟꯗꯨꯅꯣꯏ ꯇꯨꯝ ꯌꯥꯗ꯭ꯔꯦ꯫
ꯎꯝ
ꯑꯣꯖꯥꯖꯥꯠꯅꯤꯍ ꯅꯣꯏꯗꯤ ꯏꯁꯤꯡꯗꯤ ꯅꯨꯡꯉꯥꯏꯔꯤꯕꯣ
ꯁꯤꯡꯒꯤꯗꯤ ꯑꯋꯥꯠꯄ ꯂꯩꯇꯦ꯫
ꯎꯝ ꯅꯣꯏ ꯇꯦꯡꯀꯤꯁꯤꯗ ꯇꯦꯡꯀꯤ ꯑꯃꯃꯝꯁꯦ ꯅꯨꯃꯤꯠ ꯀꯌꯥꯅꯤꯃꯨꯛ ꯆꯠꯀꯦ꯫
ꯌꯥꯝ ꯀꯨꯏ ꯆꯠꯂꯤꯗ ꯑꯗꯒꯤ ꯆꯥꯎꯋꯦꯕ ꯌꯥꯝ ꯑꯗꯨꯒ ꯑꯗꯨ ꯃꯔꯛꯇ ꯑꯗꯨꯝ ꯇꯣꯇꯤ ꯂꯥꯛꯄꯗꯣ
ꯎꯝ
ꯑꯗꯨꯁꯨ ꯑꯗꯨꯝ ꯊꯥꯖꯜꯂꯕꯅꯤꯅ ꯑꯗꯨꯝ ꯏꯁꯤꯡꯗꯣ ꯑꯃꯨꯛ ꯀꯧꯈꯤꯕꯗꯨꯅ ꯐꯅꯌꯥꯝ ꯀꯨꯏꯅ ꯀꯧꯅꯗꯦ꯫
ꯎꯝ ꯏꯔꯨꯨ ꯅꯪꯒꯤ ꯏꯔꯨꯗꯤ ꯏꯂꯨ ꯂꯨꯗꯝꯕꯃꯤꯍꯦ
ꯄꯥꯛꯥꯛ ꯂꯨꯏꯕꯨꯡꯣ ꯑꯩ ꯑꯩꯉꯣꯟꯗꯗꯤ ꯄꯥꯎꯅ ꯁꯥꯎꯔꯨꯁꯦ ꯁꯤ ꯂꯣꯏꯔꯅꯤ ꯅꯣꯡꯇꯩ ꯑꯅꯤꯔ ꯑꯅꯤꯔꯛ ꯏꯔꯨꯖꯩ ꯍꯥꯏꯅ
ꯎꯝ ꯎꯝ ꯅꯣꯏ ꯄꯥꯕꯨꯡꯗꯨ ꯅꯩꯗꯥꯏꯅꯦ꯫
ꯅꯔꯤꯔꯤꯕ ꯍꯧꯖꯤꯁꯨ ꯑꯗꯨꯝ
ꯎꯝ ꯎꯝ ꯎꯝ
ꯂꯥꯛꯏꯒ ꯅꯪꯖꯦ ꯅꯨꯄꯥꯔꯤꯅ
ꯅꯩꯗꯔꯗꯤ ꯀꯩꯅꯣꯍꯦ
ꯎꯝ ꯅꯝꯕꯨꯟ ꯇꯨꯔꯦꯟ ꯃꯄꯥꯟꯗꯨꯕꯨ ꯁꯦꯡꯗꯦ ꯍꯧꯖꯤꯛꯁꯨ
ꯁꯦꯡꯗꯦꯗ ꯀꯗꯥꯏ ꯑꯗꯨ ꯁꯦꯡꯉꯗꯤ ꯃꯅꯤꯄꯨꯔ ꯆꯥꯎꯈꯠꯂꯣꯏꯗ꯭ꯔꯣ ꯐꯖꯒꯤꯔꯣꯏꯗ꯭ꯔꯣ
ꯑꯗꯨꯅꯤꯅꯦ ꯑꯥ ꯕꯖꯥꯔ ꯃꯌꯥꯏꯗꯨ ꯑꯗꯨꯃꯥꯏꯟ ꯇꯧ ꯆꯦꯜꯍꯜꯂ ꯊꯝꯃꯤꯅꯤꯅꯦ
ꯖꯄꯥꯟꯗꯒ ꯑꯣꯏꯌꯣꯕꯨ ꯐꯥꯎꯟꯇꯦꯟꯒ ꯍꯥꯞꯇꯅ ꯃꯑꯣꯡ ꯇꯥꯔꯗꯕꯅꯤ
ꯎꯝ ꯍꯣꯏꯗ ꯈꯪꯗꯦꯗ ꯀꯥꯅꯅ ꯀꯩꯗꯧꯗꯣꯏꯅꯣ
ꯐꯖꯅꯤ ꯈꯟꯕꯒꯤ ꯐꯖꯕꯒꯖꯦ ꯄꯥꯝꯃꯨꯕꯔ ꯈꯪꯗꯦ
ꯄꯥꯝꯃꯨꯨꯔꯝꯅꯤꯌꯦ
ꯎꯝ ꯎꯝ
ꯑꯗꯩ ꯑꯃꯨꯛ ꯑꯗꯨꯗꯣ ꯑꯃꯨꯛ ꯐꯖꯅ ꯁꯦꯝꯒ꯭ꯔꯦꯅ ꯈꯜꯂꯣ ꯑꯗꯩ ꯇꯨꯔꯦꯟ ꯀꯣꯠꯄꯒꯤ ꯗꯤꯒꯥꯥ ꯃꯆꯥ ꯃꯆꯥꯗꯨꯗꯤ ꯑꯃꯨꯛ ꯀꯅꯥꯅ ꯑꯃꯨꯛ ꯀꯔꯝ ꯀꯥꯟꯗ ꯑꯃꯨꯛ ꯇꯧꯗꯣꯏꯕ ꯑꯗꯨꯗꯤ
ꯑꯗꯨꯅ ꯑꯝꯇꯪ ꯅꯥꯟꯅ ꯁꯦꯡꯗꯣꯛꯈ꯭ꯔꯗꯤ ꯂꯣꯏꯔꯦꯅꯦ
ꯑ ꯑꯗꯨꯅ ꯑꯗꯨꯝ ꯆꯍꯤ ꯈꯨꯗꯤꯡ ꯈꯔ ꯈꯔ ꯁꯨꯝ ꯁꯦꯡ ꯐꯠꯇ꯭ꯔꯣ ꯑꯗꯨꯝ ꯆꯍꯤ ꯈꯨꯗꯤꯡꯒꯤ ꯄꯩꯁꯥ ꯋꯥꯠꯇꯕꯤꯗ ꯑꯗꯨꯝ
ꯅ ꯀꯣꯛꯂꯩꯍꯦ ꯃꯤꯒꯩꯁꯦ
ꯎꯝ ꯅꯠꯇꯔꯗꯤ ꯀꯥꯏꯗꯒꯤ ꯂꯝꯕꯤ ꯁꯣꯔꯣꯛꯄꯨ ꯂꯤꯁꯤꯡꯅ ꯅꯥꯟꯅ ꯁꯥꯖꯜꯂꯣꯗꯤ ꯃꯊꯪ ꯆꯍꯤꯗꯤ ꯊꯤꯀꯗꯤ ꯀꯥꯏꯗꯩ ꯂꯧꯗꯣꯏꯕ
ꯃꯥꯅꯦ ꯑꯗꯨꯅ ꯊꯤꯀꯥꯗꯥꯔꯒꯩꯖꯨ ꯁꯥꯎꯗꯣꯏꯅꯦꯕ
ꯑꯗꯨꯅꯦ ꯃꯌꯥꯝꯒꯤꯖꯨ ꯈꯟꯗ ꯌꯥꯟꯄꯣꯠꯇꯦ ꯑꯩ ꯈꯛꯇꯪ ꯅꯨꯡꯉꯥꯏꯅꯕ ꯁꯤꯟꯕ ꯌꯥꯕꯁꯨ ꯅꯠꯇꯦ
ꯎꯝ ꯑꯁ ꯈꯪꯗ꯭ꯔꯦꯗ ꯇꯧꯔꯤꯖꯦ ꯄꯨꯂꯞ ꯄꯨꯂꯞꯀꯤ ꯑꯣꯏꯅ ꯊꯤꯀꯥꯒꯁꯦꯕꯣ ꯑꯁ ꯃꯤ ꯆꯥꯝ ꯆꯥꯝꯃꯒ ꯄꯨꯜꯂ ꯇꯧꯍꯟꯒꯗꯕꯅꯤ
ꯎꯝ ꯆꯞ ꯆꯥꯔꯅꯤ ꯑꯗꯩꯗꯤ
ꯃꯣꯏ ꯂꯤꯁꯤꯡ ꯇꯔꯥ ꯇꯔꯥꯒ ꯌꯦꯟꯅꯅꯕ
ꯑꯁ ꯊꯥꯏꯅꯉꯩꯒꯤ ꯀꯟꯁꯇꯦꯕꯜꯗꯨꯖꯨ ꯑꯗꯨꯝ ꯀꯧꯔꯛꯈꯤꯗ꯭ꯔꯦꯅꯦ
ꯇꯣꯛꯈꯔꯦ ꯐꯣꯝ ꯑꯃꯨꯛꯀ ꯊꯥꯔꯛꯀꯗꯣꯏꯔ ꯈꯪꯗꯦ ꯃꯣꯏꯗꯣ ꯐꯣꯝꯗꯤ ꯐꯅꯥ ꯊꯥꯕꯅꯦꯕ ꯚꯥꯏꯖꯦ
ꯑꯗꯨꯅꯦ ꯑꯩꯗꯣ ꯑꯝꯇꯪ ꯀꯟꯁꯇꯦꯕꯜꯗ ꯑꯝꯇꯪ ꯑꯣꯏꯔꯒ ꯀꯃꯥꯟꯗꯣꯗ ꯑꯦꯇꯦꯁ ꯇꯧꯔ ꯂꯩꯔꯒ ꯑꯝꯇꯪ ꯅꯩꯒꯦꯁꯤꯅꯤ ꯈꯜꯂꯤꯖꯦ ꯑꯩ ꯄꯥꯟꯗꯝꯖꯦ
ꯑꯗꯨ ꯌꯥꯗꯦ
ꯎꯝ ꯅꯩꯅꯤꯡꯗ꯭ꯔꯣ ꯅꯪ ꯑꯗꯨꯃꯥꯏꯅ
ꯅꯩꯅꯤꯡꯗꯗꯤ ꯀꯩꯅꯣꯍꯦ ꯏꯁ ꯃꯤ ꯑꯗꯨꯌꯥꯝ ꯃꯣꯏꯗꯩ ꯍꯦꯟꯅ ꯃꯤ ꯂꯩꯕ꯭ꯔꯣ ꯍꯥꯏꯖꯦ
ꯅꯍꯥꯟ ꯇ꯭ꯔꯥꯐꯤꯛꯇ ꯊꯥꯡ ꯊꯤꯜꯂꯝꯕꯗꯨ ꯎ ꯎꯈꯣꯡꯁꯥꯡꯗꯩ ꯑꯣꯏ ꯂꯩꯔꯝꯃꯤꯅꯦ
ꯇꯕ ꯂꯩꯔꯖꯥꯠꯅꯣ ꯈꯪꯗꯦꯅꯦ ꯃꯥꯅ ꯃꯤꯕꯨ ꯊꯥꯡ ꯊꯤꯜꯂꯝꯃꯤꯗꯨ
ꯏ ꯐꯪ ꯀꯥꯔꯝꯃꯅꯤꯌꯦ ꯇ꯭ꯔꯥꯐꯤꯛꯇꯣ
ꯄꯩꯁꯥꯒ ꯂꯧꯕꯤꯒ꯭ꯔꯖꯥꯠꯂꯣ
ꯈꯪꯗꯦꯗ ꯃꯅꯤꯄꯨꯔꯗ ꯇꯧꯔꯤꯖꯦꯕꯨ ꯑꯥ ꯇ꯭ꯔꯥꯐꯤꯛꯅ ꯒꯥꯔꯤꯒꯤ ꯂꯥꯏꯁꯦꯟꯁ ꯅꯨꯡꯁꯦꯟꯁ ꯀꯔꯤ ꯌꯦꯡꯒꯗꯔ ꯍꯥꯏꯔꯒ ꯕꯤꯄꯗꯤ ꯑꯦꯐꯁꯨ ꯌꯦꯡꯉꯤ ꯄꯨꯂꯤꯁꯁꯨ ꯌꯦꯡꯉꯤ ꯀꯃꯥꯟꯗꯣꯁꯨ ꯌꯦꯡꯉꯤ
ꯌꯦꯡꯉꯨꯅꯦ ꯀꯃꯥꯟꯗꯣ ꯒꯥꯏꯖꯦ ꯃꯤꯒꯤ ꯀꯩꯅꯣꯒꯖꯦ ꯒꯥꯔꯤ ꯆꯦꯒꯖꯦ ꯆꯦꯛꯀ ꯇꯧꯕꯅꯦ ꯂꯥꯏꯁꯦꯟꯁ ꯌꯥꯎꯕ꯭ꯔꯥ ꯑꯗꯒꯤ ꯏꯟꯁꯨꯔꯦꯟꯁ ꯌꯥꯎꯕ꯭ꯔꯥꯒ ꯍꯟꯒꯠꯂꯛꯀꯅꯤ ꯃꯣꯏꯅ
ꯑꯗꯨꯅꯦ ꯍꯥꯏꯁꯦ ꯃꯣꯏ ꯃꯊꯧꯁꯨ ꯅꯠꯇꯦ ꯑꯗꯨ ꯑꯣꯏꯔꯗꯤ ꯇ꯭ꯔꯥꯐꯤꯛ ꯅꯨꯡꯐꯤꯛ ꯄꯨꯂꯤꯁ ꯀꯃꯥꯟꯗꯣꯗ ꯊꯝ ꯌꯥꯗ꯭ꯔꯦ ꯄꯨꯔꯥ ꯁꯤꯐ ꯑꯥꯏ ꯑꯥꯔꯒ ꯊꯝ ꯌꯥꯔꯦꯅꯤ
ꯃꯥꯅꯦ ꯄꯨꯂꯞ ꯑꯗꯨꯝ ꯁꯤꯐꯥꯏꯅ ꯑꯗꯨꯝ ꯀꯣꯟꯖꯟꯈꯤꯕ ꯑꯗꯨꯕꯨꯒ
ꯑꯗꯨꯅꯦ ꯇ꯭ꯔꯥꯐꯤꯛ ꯉꯍꯥꯛ ꯊꯣꯜꯂꯁꯤꯀꯣ
ꯎꯝ
ꯑꯣ ꯎ
ꯃꯤꯁꯨ ꯑꯗꯨ ꯇꯧꯗ꯭ꯔꯗꯤ ꯄꯩꯁꯥꯗꯤ ꯍꯣꯔꯦꯟ ꯃꯆꯥ ꯑꯃ ꯀꯥꯞꯅꯕ ꯄꯩꯁꯥꯗꯤ ꯂꯩꯁꯨ ꯂꯩꯇꯦ
ꯃꯥ ꯑꯃ ꯃꯣꯏꯒꯤ ꯆꯥ ꯆꯥ ꯊꯛꯅꯕ ꯇꯧꯔꯝꯃꯣ ꯑꯗꯣ ꯆꯥ ꯆꯤꯅꯤꯐꯨ ꯆꯠꯀꯗꯕꯅꯦꯅꯦ ꯁꯤꯗꯤ ꯏ ꯐꯥꯛꯇ ꯍꯥꯞꯄꯒ ꯆꯥꯗ ꯂꯣꯜꯂꯒ
ꯑ ꯀ꯭ꯂꯥꯁꯗꯄꯣꯄꯔꯦꯒꯅꯤ ꯄꯨꯒ ꯑꯣꯏꯔꯦ ꯑꯗꯨꯣ
ꯍꯦ ꯇꯗꯨꯂꯣ ꯦꯂꯗꯝꯕꯣ
ꯑꯅꯤ ꯑꯅꯤ ꯋꯥꯏꯖꯜꯔꯦ
ꯎꯝꯦ ꯈꯂꯦ ꯑꯗꯨꯝ ꯊꯥꯏꯅꯉꯥꯏꯒꯤ ꯀꯔꯤ ꯑꯩ ꯍꯟꯗꯛ ꯑꯣ ꯕꯤ ꯁꯤ ꯑꯣꯟꯂꯥꯏꯟ ꯊꯥꯖꯤꯟꯕꯅꯦ
ꯑꯥ
ꯑꯗꯨꯗꯨꯕꯨ ꯊꯥ ꯑꯅꯤ ꯍꯦꯟꯖꯜꯂꯤꯑꯦꯝꯃꯦ ꯀꯔꯤꯝ ꯇꯧꯗꯦꯕꯨ ꯅꯍꯥꯟꯗꯒꯤ ꯑꯦꯁ ꯗꯤ ꯁꯤꯗ ꯊꯥꯈꯤꯗꯨꯅ ꯑꯃ ꯑꯦꯁ ꯗꯤ ꯁꯤꯗ ꯁꯨꯇꯤ ꯂꯧꯈ꯭ꯔꯕ ꯈꯪꯗꯦ ꯍꯥꯟ ꯊꯣꯛ ꯋꯥ ꯇꯨ
ꯍꯂ
ꯑꯗꯨꯪꯗꯦ ꯑꯁ ꯁꯥꯏꯕꯔꯗ ꯊꯥꯖꯤꯜꯂꯗꯤ ꯈꯨꯗꯛꯇ ꯌꯥꯏꯌꯦ
ꯑꯁ ꯃꯣꯏꯅ ꯀꯃꯥꯏꯅ ꯇꯧꯖꯥꯠꯅꯣ ꯃꯣꯏ ꯃꯣꯏ ꯃꯣꯏꯒꯤ ꯁꯥꯔꯚꯔꯗꯨꯅ ꯈꯔ ꯐꯖꯕ ꯖꯥꯠꯂꯥ
ꯃꯣꯏꯒꯤꯗꯨꯅ ꯑ ꯀꯅꯥꯗ ꯁ꯭ꯋꯤꯖꯔꯂꯦꯟꯒꯤ ꯑꯣꯏꯕ ꯈꯪꯗꯦ
ꯑꯩꯣꯏ ꯔꯨꯝꯝꯗꯣ ꯃꯥꯥꯪꯒ
ꯑꯩ ꯅꯁꯒꯅ ꯊꯅ
ꯑꯣ ꯀꯣꯜꯁꯦ ꯑꯩꯅ ꯃꯉꯥ ꯑꯃ ꯇꯧꯈ꯭ꯔꯦ ꯑꯗꯨꯏ ꯃꯉꯥꯗꯨꯏ ꯄꯩꯁꯥꯔꯥ ꯑꯩꯉꯣꯟꯗ ꯂꯨꯄꯥ ꯁꯤꯛꯁꯇꯤ ꯁꯕꯦꯟ ꯆꯪꯉꯩꯗꯣ꯫
ꯑꯗ ꯑꯣꯏꯔꯝ ꯃꯣꯏ ꯈꯔ ꯁꯥꯒꯗꯕ ꯋꯥꯠꯂꯝꯒꯤꯅꯤ ꯃꯤꯅ ꯇꯧꯔꯛꯄꯩꯗꯨ ꯁꯥꯗꯣꯏꯅꯦ꯫ ꯁꯝꯅ ꯍꯥꯏꯔꯕꯗ ꯏꯕꯥꯅꯤ ꯑꯍꯨꯝ ꯑꯍꯨꯝ ꯇꯧꯅꯔꯦ ꯈꯜꯂꯁꯦꯕꯀꯣ꯫
ꯎꯝ
ꯇꯔꯨꯛ ꯇꯥꯏꯗꯅ
ꯎꯝ
ꯇꯔꯨꯛꯇꯨꯏ ꯄꯩꯁꯥꯅꯦꯕ ꯁꯥꯗꯣꯏꯁꯦ꯫
ꯑꯗꯨꯗꯤ ꯑꯩꯅ ꯀꯨꯟꯊ꯭ꯔꯥ ꯇꯧꯕ ꯍꯥꯏꯁꯦ ꯍꯨꯝꯐꯨꯅꯤꯅꯦ ꯁꯥꯗꯣꯏꯁꯦ ꯑꯗꯨꯗꯤ꯫
ꯅꯪ ꯃꯊꯪ ꯑꯥ ꯑꯗꯨꯅꯦ ꯅꯪ ꯃꯊꯪꯒꯤꯗ ꯄꯩꯁꯥ ꯈꯔ ꯆꯥꯎꯔ ꯌꯥꯏ꯫
ꯒ꯭ꯌꯥꯟ ꯃꯦꯟꯒ ꯇꯥꯖꯗꯦꯗ ꯀꯣꯛꯀ ꯉꯥꯎꯖꯩꯗ ꯅꯣꯏ ꯇꯧꯔꯤꯁꯤ꯫
ꯑꯍꯣ ꯑꯗꯣ ꯆꯥꯎꯈꯠꯄꯒꯤ ꯊꯕꯛꯅꯤ ꯀꯩꯅꯣ ꯇꯧꯔꯤꯖꯦ ꯑꯦꯌꯥꯥꯏꯅꯤꯅ ꯅꯪꯕꯣ꯫
ꯆꯨꯝꯅꯒꯤ ꯍ꯭ꯋꯥꯏꯠ ꯕꯣꯔꯗ ꯑꯃꯗ
ꯀꯌꯥꯅꯤꯅꯣ ꯃꯣꯏ ꯇꯧꯔꯤꯖꯦ-
ꯇꯥꯡ ꯇꯥꯡ ꯀꯨꯟ ꯇꯔꯨꯛ ꯇꯔꯨꯛ ꯀꯨꯟ ꯇꯔꯦꯠꯇ ꯇꯪ ꯑꯣꯏꯔꯝꯅꯤ꯫
ꯑꯦꯁ ꯋꯥꯠꯂꯤꯅꯦꯗꯤ꯫
ꯎꯝ ꯑꯁ ꯑꯩ ꯅꯪ ꯌꯨꯝꯗ ꯀꯨꯝꯒꯗꯕ ꯂꯩꯇꯦ꯫
ꯂꯩꯇꯦ
ꯑ ꯎꯈꯣꯡꯖꯥꯡꯗꯕꯨ ꯑꯣꯛ ꯊꯣꯡꯐꯝ ꯆꯥꯐꯝ ꯃꯍꯥꯎ ꯂꯩꯍꯧꯋꯤꯕꯣ꯫
ꯀꯥꯏ ꯍꯥꯏꯗꯅꯣ
ꯑ ꯁꯂꯨꯡꯕꯝ ꯆꯠꯐꯝꯒꯤ ꯏ ꯕꯤ ꯑꯦꯐ ꯁ꯭ꯀꯨꯜ ꯂꯩꯕꯗꯣ
ꯎꯝ
ꯑꯗꯨꯏ ꯅꯥꯀꯟꯗꯣꯕꯣ
ꯈꯪꯗꯦ
ꯎꯝ ꯃꯅꯨꯡ ꯃꯅꯨꯡ ꯄꯥꯠ ꯊꯣꯡ ꯃꯅꯨꯡꯒ ꯃꯄꯥꯟ ꯁꯥꯒ ꯊꯣꯡꯉꯦ ꯑꯗꯩꯗꯤ ꯑꯗꯩ ꯄꯨꯊꯣꯔꯑꯒ ꯑꯃꯨꯛ ꯏꯁꯃꯣꯛ ꯑꯃꯨꯛ ꯇꯧꯕ
ꯎꯝ ꯑꯗꯨꯅꯦ ꯍꯥꯎꯔꯤꯗꯣ ꯊꯣꯡꯕꯗꯣ ꯌꯥꯏꯕꯗꯨꯅꯦ ꯍꯥꯎꯔꯤꯖꯦ
ꯑꯗꯨꯅꯦ ꯑꯩꯁ ꯑꯩ ꯉꯍꯥꯟ ꯏꯊꯟꯗꯅ ꯊꯥꯗꯛꯄꯅꯦ ꯀꯩꯗꯧꯖꯔꯨꯗꯣꯏꯅꯣꯅ ꯁ꯭ꯋꯥꯏꯒꯤꯗꯤ ꯇꯥꯡꯅ ꯃꯔꯣꯝ ꯇꯥꯡꯉꯤꯕ ꯍꯥꯎꯅꯔꯨꯝ ꯍꯥꯎꯇ꯭ꯔꯤꯕ
ꯍꯥꯎꯇꯃꯦ ꯑꯩ ꯁ꯭ꯋꯥꯏꯒꯤ ꯌꯥꯥꯟꯅꯕ ꯁꯨꯡ ꯄꯥꯝꯍꯦꯛ ꯄꯥꯝꯗꯦ ꯍꯥꯏꯁꯨ ꯍꯥꯏꯅꯤ ꯇꯠꯇꯨꯒꯠꯆꯕ ꯑꯃ ꯌꯥꯎꯋꯦ
ꯑꯗꯨꯅꯦ ꯑꯥꯗꯩ ꯁꯦꯡꯅ ꯃꯁꯥ ꯅꯥꯟꯅ ꯇꯧꯋꯤ ꯁ꯭ꯋꯥꯏꯒꯤꯖꯤꯅ ꯊꯥꯎꯗꯨ ꯁꯨꯡꯏꯟꯁꯤꯜꯂꯝꯗꯧ ꯃꯥꯟꯗꯦ ꯕꯣ ꯉꯔꯥꯡꯒꯤ ꯊꯥꯎ ꯃꯊꯛ ꯇ ꯀꯥꯗꯣ ꯑꯗꯨꯗꯣ ꯑꯗꯨꯝ ꯇꯧꯔ ꯇꯔꯝꯒꯗꯕ ꯃꯥꯜꯂꯦ
ꯑꯣꯛ ꯊꯣꯡꯕꯕꯨ ꯊꯥꯎ ꯉꯥꯎꯔꯃꯨꯛ ꯊꯣꯡꯖꯤꯜꯂꯦ ꯊꯥꯎ ꯉꯧꯔ ꯊꯣꯡꯉꯗꯤ ꯍꯥꯎꯍꯜꯂꯣꯗꯅ ꯑꯗꯨꯁꯨ ꯅꯠꯇꯦ
ꯑꯗꯨꯅꯤ
ꯈꯣꯏꯗꯧꯗꯨꯝ ꯁꯥꯎꯒꯂꯦꯝꯅꯤ ꯗꯩ ꯀꯩꯁꯥꯝ ꯊꯣꯡꯗꯒ ꯇꯧꯔꯤꯁ ꯆꯥꯅꯕ ꯑꯍꯥꯎ ꯑꯃꯠꯇ ꯌꯥꯎꯗꯦ
ꯎꯝ ꯑꯗꯨꯗꯩꯗꯤ ꯑꯥ ꯀꯦꯐꯦꯅꯦꯅ ꯍꯧꯖꯤꯛꯇꯤ ꯔꯦꯁꯇꯨꯔꯦꯟꯅꯦꯅ ꯇꯧꯔꯤꯒꯩ ꯌꯨꯒ ꯊꯛ ꯄ ꯌꯥꯕꯤꯒꯗꯣ ꯑꯗꯨꯒꯗꯣ ꯑꯥ ꯃꯁꯛ ꯐꯖꯕꯩ ꯇꯥꯏꯞꯇ ꯈꯛ ꯇꯧꯋꯤ
ꯌꯥꯗꯃꯤꯗ ꯑ ꯃꯣꯏꯗ ꯆꯥꯕ ꯌꯥꯕꯕꯨ ꯀꯩꯅꯣ ꯈꯛꯇꯅꯤ ꯐ꯭ꯔꯦꯟꯁ ꯄ꯭ꯔꯥꯏꯖ ꯈꯛꯇꯅꯤ ꯆꯥꯕ ꯌꯥꯔꯤꯖꯦ
ꯑꯗꯨꯅꯦ ꯑꯂꯨ ꯇꯥꯎꯕꯗꯣ ꯑꯥꯂꯨ ꯃꯁꯥꯡ ꯃꯁꯥꯡ ꯀꯛꯑꯒ
ꯕꯣꯛꯁ ꯏꯁꯀ꯭ꯋꯥꯔ ꯅꯥꯏꯕꯤ ꯈꯨꯗꯣ ꯈꯨꯗꯣꯟꯕꯤꯃꯨꯛ ꯁꯥꯡꯕꯒꯤꯗꯣ
ꯎꯝ ꯇꯥꯡꯅ ꯃꯔꯣꯝ ꯇꯥꯡꯖꯔꯤꯕ
ꯇꯥꯡꯉꯦ ꯇꯥꯡꯕꯩꯗꯤ ꯙꯞꯇꯤ ꯂꯣꯏꯔꯦ ꯏꯃꯥꯏ ꯃꯑꯣꯡ ꯇꯥꯍꯟꯕꯗꯤ
ꯑ ꯃꯅꯤꯄꯨꯔꯒꯤ ꯌꯨꯇꯨꯕꯔ ꯗꯤꯖꯤꯇꯦꯜ ꯀ꯭ꯔꯤꯌꯦꯇꯔ ꯈꯔ ꯀꯧꯔꯒ ꯃꯤꯒꯤ ꯑꯇꯣꯞꯄ ꯍꯣꯇꯦꯜꯗꯒꯤ ꯂꯩꯔꯒ ꯍꯥꯞꯆꯤꯜꯂꯒ
ꯉ ꯐꯖꯅ ꯍꯥꯎꯋꯦ ꯍꯥꯏꯔꯒ ꯂꯣꯏꯔꯦ ꯑꯗꯨꯒ
ꯞꯁꯥꯅꯪꯗꯦ ꯑ ꯑꯦꯗꯚꯔꯇꯥꯏꯁ ꯇꯧꯕꯗ ꯇꯧꯕꯗꯨꯒ ꯗꯥꯏꯔꯦꯛ ꯃꯐꯝꯗꯨꯒ ꯆꯠꯂꯨꯔ ꯄꯨꯊꯣꯔꯛꯄꯗꯗꯤꯀꯣ ꯑꯣ ꯈ ꯈꯦꯠꯅꯩꯕꯣ
ꯑꯗꯨ ꯀꯩꯀꯦ ꯅꯠꯇ꯭ꯔꯗꯤ ꯃꯣꯏꯗꯤ ꯄꯩꯌꯥꯗꯤ ꯀꯗꯥꯥꯏ ꯇꯥꯜꯂꯅꯤ
ꯎꯝꯗ ꯆꯥꯕ ꯊꯛꯄꯁꯦ ꯑꯩꯈꯣꯏ ꯑꯁꯣꯝꯅ ꯌꯥꯏ ꯄꯣꯛꯂꯣ ꯑꯃ ꯑꯁꯣꯝꯅ ꯅꯨꯡꯉꯥꯏꯕ ꯍꯦꯜꯂꯤꯗ
ꯑꯦ ꯂꯩꯝꯃꯦ ꯑꯩꯗꯤ ꯁꯣꯝꯕꯁꯨ ꯁꯃꯥꯏ ꯍꯩꯅꯗ꯭ꯔꯦ ꯃꯁꯨ ꯍꯥꯏꯒꯤꯁꯤꯗꯅ
ꯎꯝ ꯃꯣꯏ ꯁ꯭ꯋꯥꯏ ꯁꯤꯇꯤꯒꯤ
ꯍꯩꯅꯗ꯭ꯔꯦꯗꯤ ꯀꯩꯅꯣꯗꯤ ꯑꯩꯈꯣꯏꯔꯣꯝꯗ ꯍꯩꯅꯈꯤꯕꯒꯤ ꯁ꯭ꯋꯥꯏꯁꯤ ꯌꯦꯃꯨ ꯉꯕꯒꯤ ꯇꯥꯏꯞ ꯇꯧꯔꯦꯕꯅꯦ
ꯎꯝ ꯄꯨꯔꯥ ꯏꯁꯃꯥꯔꯠ ꯁꯤꯇꯤ ꯑꯣꯏꯕꯔꯥ ꯈꯪꯗꯦ
ꯑꯣꯏꯔꯝꯅꯦ ꯂꯋꯥꯏꯗ ꯀꯥꯔꯛꯇꯅ ꯅꯨꯡꯁꯤꯠ ꯅꯨꯡꯁꯁꯤ ꯆꯥꯟꯅꯗ꯭ꯔꯥ ꯈꯪꯗꯦ
ꯎꯝ ꯑꯗꯨꯗꯤ ꯀꯩꯅꯣꯝ ꯇꯧꯕꯁꯦ ꯄꯨꯔꯥ ꯕ꯭ꯔꯥꯟ ꯑꯃ ꯁꯦꯝꯕꯩ ꯇꯥꯏꯞꯇ ꯇꯧꯔꯤꯕꯃꯤꯅꯕꯨ ꯀꯩꯅꯣꯝꯃ ꯕꯣꯔꯥ ꯍꯧꯔꯁꯨ
ꯎꯝ
ꯌꯥꯥꯖꯥꯅꯤ ꯀꯗ
ꯕꯣꯔꯥ ꯕꯣꯔꯥ ꯆꯥꯅꯤ ꯈꯜꯂꯦ ꯅꯪꯅ ꯄꯜꯂꯛꯇꯅ
ꯕꯣꯔꯥ ꯍꯧ ꯌꯥꯏ ꯀꯩꯅꯣ ꯕꯦꯁꯣ ꯂꯨꯄꯥ ꯇꯔꯥ ꯂꯩꯔꯒ ꯅꯥꯀꯨꯞꯄꯤ ꯂꯨꯄꯥ ꯃꯉꯥ ꯑꯃ ꯂꯩꯔꯣ ꯑꯗꯨꯒ ꯐ ꯎꯝ ꯕꯣꯔꯥꯖꯤꯕꯨ ꯑꯩꯖꯤꯕꯨ ꯏꯁꯥꯅ ꯍꯧꯖ ꯆꯥꯕꯖꯤꯅ ꯍꯥꯎꯒꯨꯝ ꯇꯧꯋꯤꯕꯣ
ꯍꯥꯎꯕꯅꯦ ꯐꯣꯡ ꯐꯣꯡ ꯁꯥꯅ ꯆꯥꯕ ꯍꯥꯎꯇ꯭ꯔꯣ
ꯎꯝ ꯐꯣꯡꯐꯣꯡ ꯁꯥꯒ ꯇꯥꯎꯒ ꯈꯥꯃꯦꯟ ꯈꯔ ꯈꯥꯏꯖꯤꯜꯂꯅꯤ ꯑꯗꯩꯗꯤ ꯑꯗꯤ ꯃꯔꯣꯏ ꯅꯥ ꯅꯥꯀꯨꯞꯄꯤ ꯇꯧꯔꯅꯤ ꯍꯧꯖꯤ ꯃꯌꯥꯝꯇꯣꯟ ꯃꯇꯝ ꯃꯌꯥꯝꯇꯣꯟ ꯈꯔ ꯇꯧꯅꯤ ꯃꯈꯟ ꯁꯨꯅ ꯚꯦꯔꯥꯏꯇꯤꯗꯣ
ꯃꯌꯥꯡ ꯃꯅꯝ ꯅꯨꯡꯁꯤꯔꯒ
ꯑꯗꯨꯅꯦ ꯑꯗꯨꯅ ꯍꯦꯟꯅ ꯍꯥꯎꯋꯦꯕ ꯅꯣꯏ ꯃꯥ ꯍꯧꯍꯟꯂꯨ ꯀꯩꯅꯣ ꯅꯪ ꯉꯁꯤ ꯂꯥꯛꯀꯦ ꯢꯃꯥ ꯕꯣꯔꯥ ꯍꯧꯔꯝꯃꯨ ꯍꯥꯏꯌꯨ ꯀꯩꯅꯣ
ꯎꯁꯣꯏ ꯍꯇꯤꯗꯨꯝ ꯇꯧꯔꯝꯃꯣ ꯍꯥꯏꯔꯒ
ꯑꯗꯨꯅꯦ ꯑꯛ ꯎꯁꯣꯏ ꯎꯇꯤ ꯑꯃ ꯇꯧꯔꯅꯤ ꯑꯗꯩꯗꯤ ꯃꯣꯔꯣꯛ ꯑꯃ ꯊꯥꯡꯖꯤꯡꯕ ꯑꯃ ꯃꯦꯠꯂꯖꯨ ꯌꯥꯔꯦ
ꯎꯝ
ꯑꯗꯨꯗꯨꯒ ꯌꯥꯔꯦꯕꯨ ꯑꯣ ꯅꯪ ꯑꯃꯨꯛ ꯇꯧꯔꯣ
ꯍꯣꯏ ꯌꯥꯒ꯭ꯔꯕꯣ ꯃꯇꯝ ꯍꯦꯜꯂ ꯃꯥꯜꯂꯦ ꯑꯩꯁꯨ ꯋꯥ ꯌꯥꯝ ꯁꯥ